ꯎꯝ ꯇꯧ ꯍꯥꯏꯗꯤ ꯐꯠ ꯐꯠ ꯇꯧꯈ꯭ꯔꯕ ꯊꯕꯛ ꯂꯩꯇꯕꯩ ꯍꯧꯅꯕꯤ
ꯀꯔꯤꯅꯣ
ꯃꯒꯤꯗꯣ ꯊꯖꯤꯟꯈ꯭ꯔꯕꯌꯦ ꯑꯩꯅ ꯊꯖꯤꯜꯂꯝꯃꯅꯤ ꯋꯥ ꯈꯪꯈ꯭ꯔꯕ ꯏꯃꯥꯟꯅꯕꯤꯅꯤ ꯐ ꯐꯠ ꯐꯠ ꯇꯧ ꯇꯧꯒꯅꯤ ꯊꯕꯛ ꯂꯩꯇꯕꯒꯤ ꯍꯧꯅꯕꯤ ꯍꯥꯏꯕ
ꯑꯣ ꯅꯣꯏꯒꯤ ꯑꯐꯕ ꯈꯣꯡꯊꯥꯡꯗꯁꯨ ꯊꯥꯡꯕꯤ ꯊꯥꯡꯍꯟꯕꯤꯕ ꯑꯗꯨꯒ ꯑꯩꯕꯨꯁꯨ ꯑꯃꯨꯛ ꯃꯊꯛ ꯃꯈꯥ ꯑꯣꯟꯕꯤꯕ
ꯑꯩ ꯑꯏ ꯑꯦꯁ ꯊꯥꯗꯨꯏꯅꯤ ꯌꯨ ꯕꯦꯠ
ꯑꯣꯏꯔꯕꯣ
ꯑꯩ ꯑꯥꯏ ꯑꯦ ꯑꯦꯁ ꯊꯥꯗꯨꯏꯅꯦ ꯇꯥꯃꯣꯆꯥꯅ ꯑꯩ ꯑꯥꯏ ꯑꯦ ꯑꯦꯁ ꯊꯥꯎꯋꯦ ꯑꯗꯣ ꯑꯩ ꯌꯥꯝꯅ ꯄꯦꯟꯗꯦ ꯄꯦꯟꯗꯉꯣ ꯅꯣꯏꯅ ꯅꯅꯥꯆꯤꯟ ꯀꯟꯕ ꯍꯦꯟꯒꯜꯂꯤ ꯑꯩꯉꯣꯟꯗꯒꯤꯅꯤ ꯍꯥꯏꯕ ꯐꯠ ꯆꯈ꯭ꯔꯦꯍꯦ ꯑꯩ ꯇꯤꯟꯅꯕꯗ ꯑꯩꯅ ꯍꯥꯏꯕ ꯏꯁꯧ ꯇꯧꯔꯦ ꯑꯩꯉꯣꯟꯗꯒꯤ ꯂꯧꯅꯕꯅꯦ ꯑꯗꯨꯝ ꯍꯥꯏꯕꯤꯕ
ꯅꯪ ꯇꯤꯟꯅꯗ꯭ꯔꯤꯉꯩꯗ ꯑꯩ ꯏꯁꯧꯗꯤ ꯇꯧꯗꯕꯅꯤꯗ
ꯅꯪ ꯍꯥꯏꯁꯦ ꯑꯩꯁꯦ ꯐꯠꯇꯦ ꯁꯤꯔ ꯈꯨꯝꯃꯨ ꯅꯆꯤꯟꯗꯣ
ꯐꯠꯇꯦ ꯍꯥꯏꯕ ꯅꯠꯇꯦꯗ ꯅꯪ ꯐꯩ ꯑꯐꯕ ꯏꯁꯧꯅꯤ ꯅꯪꯅ ꯇꯧꯕ ꯑꯗꯨꯕꯨ ꯅꯪꯒꯤ ꯑꯐꯕ ꯏꯁꯧꯗꯣ ꯑꯩꯅ ꯂꯧꯅꯈ꯭ꯔꯦ ꯑꯗꯨ ꯀꯩꯗꯧ ꯍꯥꯏꯕꯅꯣ
ꯀꯩꯅꯣꯒꯤ ꯑꯥ ꯑꯩ ꯑꯦꯛꯁꯇ ꯀꯥꯏꯅꯔꯝꯗꯥꯏꯗ ꯕꯦꯕꯤ ꯅꯪꯗꯤ ꯏꯁꯧ ꯌꯥꯝ ꯂꯥꯡꯏꯤ ꯑꯩ ꯏꯁꯧ ꯂꯥꯡꯕ ꯅꯨꯄꯤꯁꯦ ꯄꯥꯝꯗꯦ
ꯌꯥꯏꯅꯦ
ꯁꯤ
ꯄꯣꯏꯟꯗ ꯊꯣꯝꯃꯦ ꯄꯣꯏꯟꯗ ꯊꯣꯝꯃꯦ
ꯑꯩ ꯅꯣꯛꯅꯤꯡꯕꯗꯅꯦ ꯕꯦꯕꯤ ꯅꯪꯗꯤ ꯏꯁꯧ ꯌꯥꯝ ꯂꯥꯡꯉꯤ ꯑꯩꯗꯤ ꯏꯁꯧ ꯂꯥꯡꯕ ꯅꯨꯄꯤꯗꯤ ꯄꯥꯝꯗꯦ ꯍꯥꯏꯔꯝꯃꯤ
ꯎꯝ ꯑꯐꯕ ꯑꯦꯁꯥꯛꯁ ꯅꯠꯇꯦ ꯃꯗꯨ ꯅꯤꯡꯁꯤꯡꯉꯨꯅꯨ
ꯆꯪꯉꯦ ꯍꯥꯏꯕ ꯑꯩꯕꯨ ꯀꯌꯥꯃꯨꯛ ꯌꯥꯝ ꯂꯥꯟꯈ꯭ꯔꯒꯦ
ꯃꯦꯁꯤ ꯑꯣꯔ ꯔꯣꯅꯥꯜꯗꯣ
ꯔꯣꯅꯥꯜꯗꯣ ꯄꯣꯛꯈ꯭ꯔꯦꯗ ꯃꯦꯁꯤ ꯍꯧꯖꯤꯛ ꯆꯟꯅꯔꯤ
ꯄꯨꯛꯅꯤꯡ ꯂꯩꯔꯤꯌꯦ
ꯃꯦꯁꯤꯁꯨ ꯍꯧꯖꯤꯛ ꯄꯣꯅꯤꯡ ꯄꯣꯅꯤꯡ ꯂꯩꯔꯤꯌꯦ ꯆꯨꯝꯕ꯭ꯔ ꯃꯊꯥ ꯆꯨꯝꯃꯦ ꯑꯩꯅꯦ ꯍ꯭ꯋꯥꯏꯠ ꯕꯣꯔꯗꯠꯇ ꯍꯧꯖꯤꯛ ꯀꯩꯅꯣ ꯃꯥꯔꯀꯔꯅ ꯏꯕ ꯇꯝꯃꯤꯕ ꯈꯨꯏ ꯐꯖꯕ꯭ꯔꯥ ꯌꯦꯡꯉꯤꯕ ꯍꯌꯦꯡ ꯑꯣꯖꯥ ꯑꯣꯏꯔꯀꯥꯟꯗꯅꯦ ꯇꯝꯅꯗ꯭ꯔꯁꯨ ꯌꯥꯅꯕ
ꯌꯥꯔꯦ ꯈꯥꯖꯤꯡ ꯃꯥꯟꯕ ꯈꯣꯛꯏꯗꯨ ꯏꯔꯨꯔꯅꯨ
ꯅꯪꯒꯤꯁꯦ ꯑꯩꯕꯨ ꯐꯣꯡꯅ ꯁꯤꯡꯅꯔꯤꯔꯣ
ꯎꯝ ꯃꯔꯨꯝꯗꯩ
ꯏꯕꯥꯥꯅꯤ ꯑꯉꯥꯡꯕ ꯒꯥꯔꯤꯗꯩ ꯇꯦꯛ ꯀꯦꯌꯔ ꯑꯣꯏꯒꯗꯕ ꯑꯃ ꯂꯩꯀꯣ
ꯂꯩꯌꯦ
ꯌꯨꯝꯗ ꯍꯥꯟꯗ꯭ꯔꯤꯐꯥꯎꯗꯤ ꯈꯔ ꯏꯕꯦꯝꯃ ꯑꯩꯒꯤꯗꯤ ꯑꯩꯒꯤꯗꯤ ꯇꯦꯛ ꯀꯦꯌꯥꯔ ꯑꯃꯁꯨ ꯂꯩꯔꯤꯅꯦ ꯁꯦꯟꯗ꯭ꯔꯥꯗꯅꯦ ꯗꯥꯥꯛ ꯒ꯭ꯔꯤꯟ ꯃꯆꯨꯒꯤ ꯀꯔꯤ ꯑꯃꯁꯨ ꯇꯦꯛ ꯀꯦꯌꯥꯔ ꯑꯣꯏꯔꯤꯅꯦ ꯑꯩꯈꯣꯏꯅꯅꯦ
ꯀꯩ ꯍꯥꯏꯅꯣ ꯅꯪ ꯄꯠꯡꯄꯠ ꯆꯠꯂꯦ ꯗꯥꯛꯒ꯭ꯔꯤꯟꯒꯤ ꯒꯥꯔꯤ ꯀꯔꯤ ꯇꯧꯕ
ꯁꯦꯟꯗ꯭ꯔ ꯑꯥ ꯃꯣꯏꯔꯥꯡ ꯃꯄꯨ ꯑꯃ ꯂꯩꯌꯦ
ꯑꯥ
ꯄꯠ ꯄꯠ ꯄꯠ ꯇꯠꯂꯦ
ꯑꯣ ꯗꯥꯛꯔꯤꯟꯒꯤ ꯀꯔꯤ ꯃꯄꯨꯗꯣ
ꯑꯗꯨ ꯀꯩꯗꯧꯔꯒꯦ ꯅꯣꯏꯅ ꯉꯥꯡꯉꯨꯔꯦ ꯑꯗꯨ ꯀꯩꯗꯧꯔꯒꯦ
ꯑꯗꯣ ꯃꯥꯗꯣ ꯑꯗꯨꯃꯥꯏ ꯊꯤꯅ ꯆꯩꯔꯨꯕꯩꯅꯦ ꯍꯧꯖꯤꯛ ꯇꯨꯡꯗꯒꯤ ꯒꯥꯔꯤꯗꯣ ꯊꯨꯅ ꯇꯂꯛꯀꯗ꯭ꯔ ꯍꯥꯏꯅ ꯄꯥꯈꯠꯇꯅ ꯄꯥꯈꯠ ꯄꯥꯈꯠ ꯆꯠꯂꯦ ꯍꯥꯏꯕ ꯁꯦꯟꯗ꯭ꯔꯥ ꯆꯠꯄꯁꯦ
ꯎꯝ ꯃꯐꯝ ꯈꯨꯗꯤꯡꯃꯛꯇ ꯅꯪꯒꯤ ꯌꯦꯛꯅꯕ ꯂꯩꯌꯦꯁꯦ ꯅꯪ ꯅꯁꯥꯅ ꯌꯥꯖꯧ
ꯑꯗꯨꯁꯨ ꯀꯔꯤꯝꯇꯗ ꯅꯠꯇꯦ ꯍꯧꯔꯛꯐꯝꯅꯦ ꯆꯤꯟꯈꯩ
ꯃꯥꯅꯦ ꯅꯆꯤꯟꯗꯣ ꯈꯔ ꯆꯥꯎꯋꯦ ꯌꯥꯗꯦ
ꯅꯪ ꯁꯤꯒꯤ ꯏꯆꯤꯟꯖꯥꯎꯕꯁꯦ ꯇ꯭ꯔꯥꯟꯁꯇꯦꯛꯁ ꯇꯧꯊꯣꯔꯛꯑꯗꯤ ꯅꯨꯉꯥꯏꯅꯤ
ꯎꯝ ꯍꯤꯍꯤꯍꯤ
ꯅꯣꯛꯑꯣ ꯅꯪꯗꯤ ꯑꯩꯕꯨ ꯅꯣꯛꯅꯔꯒ ꯄꯦꯟꯖꯧꯋꯣ ꯅꯪ ꯊꯝꯃꯣꯏ
ꯆꯤꯟꯁꯤ ꯁꯦꯠꯇꯣ ꯊꯣꯝꯃꯛꯀꯦ ꯍꯥꯏꯌꯣ
ꯑꯩ ꯊꯟꯗꯩ ꯅꯠꯇꯦ ꯊꯥꯔꯛ ꯑꯗꯨꯏꯅꯦ ꯑꯩ ꯏꯃꯥꯟꯅꯕꯤ ꯄꯨꯝꯅꯃꯛꯀꯤ ꯈꯣꯝꯖꯤꯟ ꯇꯥꯁꯤꯜꯂꯒ ꯊꯣꯝꯃꯛꯇꯦ
ꯑꯐꯕ ꯋꯥꯔꯤ ꯈꯔꯁꯨ ꯁꯥꯟꯅꯁꯤ ꯀꯩꯗꯧꯔꯒꯦ
ꯑꯐꯕ ꯋꯥꯔꯤ ꯅꯪꯗꯤ ꯀꯌꯥꯝ ꯄꯥꯔꯒꯦ ꯍꯪꯆꯤꯠ ꯑꯦꯛꯖꯥꯝꯒꯤ
ꯁꯦꯂꯦꯕꯁ ꯇꯪꯈꯥꯏ ꯂꯣꯏꯔꯦ
ꯑꯩꯈꯣꯏ ꯄꯤꯌꯥ ꯂꯛꯁꯃꯤꯅ ꯑꯥ ꯀꯣꯏꯁꯟ ꯑꯍꯨꯝ ꯃꯔꯤ ꯊꯥꯔꯛꯑꯦ ꯑꯗꯨ ꯄꯥꯔꯒ ꯑꯔꯣꯏꯕ ꯀꯟꯐꯤꯗꯦꯁꯇꯅꯤ ꯑꯩꯅ ꯆꯠꯇꯣꯏꯁꯦ
ꯐꯡꯖꯩ ꯋꯥꯈꯜꯂꯣꯟꯖꯨ
ꯑꯁ ꯈꯪꯗꯦꯗ ꯇꯥꯔꯤ ꯀꯩꯅꯣꯃꯛꯀꯤ ꯁꯛꯇꯃꯛꯅꯦ
ꯑꯦꯟꯕꯤꯖꯤꯂꯦꯇꯔ ꯀꯪꯒꯨꯗ ꯑꯝꯇ ꯄꯤꯊꯣꯛ ꯄꯤꯔꯥꯗꯤ ꯐꯔꯒꯗꯕꯅꯤ ꯅꯨꯄꯤꯅ ꯆꯥꯕ ꯑꯣꯚꯔ ꯏꯁꯃꯥꯔꯠꯅꯦ
ꯋꯦꯠ ꯋꯦꯠ ꯃ ꯎꯝ ꯑꯥ ꯑꯗꯨꯅꯦ ꯑꯩ ꯑꯩꯒꯤ ꯕꯦꯟꯁꯇ ꯑꯩꯉꯣꯟꯗ ꯆꯤꯔꯣꯜ ꯇꯧꯔꯦ ꯂꯥꯏꯔꯤꯛ ꯄꯥꯎ ꯗꯤꯌꯔ ꯑꯩꯅ ꯅꯪ ꯀꯟꯕ ꯉꯝꯃꯔꯣꯏ ꯍꯥꯏꯗꯅ
ꯑꯁ ꯀꯩꯅꯩꯒꯤ ꯒ꯭ꯔꯨꯞꯁꯤꯗ ꯑꯝꯇ ꯌꯦꯡꯉꯣꯅꯦ ꯍꯂꯥꯟ ꯌꯣꯒꯔꯦ
ꯍꯣꯏ ꯑꯗꯨꯅꯦ ꯀꯩꯅꯣꯅ ꯏꯃꯥꯟꯅꯕꯤꯅ ꯁꯣꯨꯝꯗ ꯐꯨꯠꯕꯣꯜ ꯁꯥꯟꯅꯕ ꯅꯨꯄꯥꯒꯤ ꯃꯃꯤꯡ ꯁꯥꯥꯏ ꯌꯥꯎꯔꯦꯅ ꯍꯥꯏꯔꯤꯁꯦ
ꯑꯣꯁꯤꯌꯦ
ꯎꯝ ꯃꯁꯥꯒꯤ ꯋꯥꯏꯠ ꯕꯣꯔꯗꯁꯤꯗ ꯅꯨꯡꯁꯤ ꯆꯤꯊꯤ ꯑꯃ ꯏꯊꯣꯛꯑꯣ
ꯅꯨꯡꯁꯤ ꯆꯤꯊꯤ ꯑꯃ ꯏꯊꯣꯛꯑꯝꯒꯦ ꯃꯥꯒꯤ ꯋꯥꯏꯠ ꯕꯣꯔꯗꯁꯤꯗ
ꯍꯁ
ꯑꯩ ꯅꯪꯕꯨ ꯌꯥꯝꯅꯗꯤ ꯅꯨꯡꯁꯤꯈꯤꯕꯅꯤ
ꯑꯁ ꯇꯥꯅꯤꯡꯗꯦꯅ
ꯅꯪꯅ
ꯀꯥꯏꯔꯣ ꯀꯥꯏꯔꯣꯅ ꯅꯊꯝꯃꯣꯏꯗꯣ ꯊꯦꯝꯖꯤꯟꯕꯤꯍꯜꯂꯛꯑꯒꯦ ꯑꯩ
ꯅꯪꯅ ꯐꯣꯠ ꯁꯨꯗꯕꯒꯤ
ꯑꯍ
ꯈꯪꯈꯤꯗ꯭ꯔꯦ
ꯑꯁꯤꯅꯦ ꯑꯩꯒꯤ ꯊꯃꯣꯏꯅꯨꯡꯗ ꯂꯩꯕ ꯅꯐꯝ ꯌꯧꯒꯤ ꯅꯪꯒꯤ ꯅꯐꯝ ꯌꯧꯈꯤꯗ꯭ꯔꯕ ꯑꯩꯒꯤ ꯊꯃꯣꯏꯒꯤ ꯄꯥꯎꯗꯝꯅꯤ
ꯎꯠꯊꯣꯛꯐꯝ ꯈꯪꯗ꯭ꯔꯦ ꯎꯝ ꯃꯊꯪ ꯃꯄꯣꯛ ꯃꯊꯪ ꯃꯄꯣꯛ ꯍꯥꯏꯗꯨ ꯂꯩꯔꯕꯗꯤ ꯅꯪꯁꯨ ꯐꯨꯠꯁꯨꯨꯅ ꯄꯣꯛꯂꯛꯎ
ꯑꯩꯁꯨ ꯅꯪꯒꯤ ꯅꯥꯀꯟ ꯅꯪꯒꯤ ꯅꯥꯀꯟꯗ ꯂꯦꯞꯄ ꯌꯥꯕꯒꯤ ꯆꯥꯡꯗ ꯑꯗꯨꯝ ꯋꯥꯡꯖꯔꯝꯒꯦ
ꯃꯊꯪ ꯃꯄꯣꯛ ꯍꯥꯏꯕꯗꯣ ꯂꯩꯔꯗꯤ ꯅꯪꯁꯨ ꯐꯨꯠꯁꯨꯨꯅ ꯄꯣꯛꯂꯛꯎ ꯑꯩꯁꯨ ꯉꯥꯏꯔꯝꯒꯦ ꯅꯪꯕꯨ ꯅꯨꯡꯁꯤꯕ ꯎꯠꯂꯒ ꯅꯅꯥꯛꯇ ꯂꯦꯡꯗꯅ ꯂꯩꯀꯦ ꯅꯪꯒꯤ ꯏꯍꯦꯛ ꯈꯗꯥꯡꯗ
ꯑꯁ
ꯁꯥꯍꯤꯇ꯭ꯌ ꯁꯥꯥꯍꯤꯇ꯭ꯌ ꯍꯥꯏꯗꯣ ꯑꯩꯉꯣꯟꯗꯩ ꯊꯣꯛꯈꯤꯕꯅꯤ ꯀꯩꯅꯣ ꯇꯧꯔꯒꯦ ꯌꯥꯝ ꯃꯤꯆꯪ ꯃꯤꯈꯥ ꯅꯥꯏꯗ ꯃꯣꯏ ꯐꯤꯐꯥ ꯄ꯭ꯔꯤꯁꯦꯁ ꯁꯤꯅꯪ ꯉꯟꯇꯥ ꯊꯝꯕ ꯑꯇꯩ ꯃꯌꯥꯝꯒꯤꯅ ꯑꯍꯤꯡ ꯑꯍꯤꯡꯗ ꯊꯝꯕ
ꯅꯣꯏꯒꯤ ꯐꯤꯐꯥ ꯄ꯭ꯔꯤꯟꯁꯦꯁ ꯇꯣꯄꯣꯗꯣꯔꯦꯅꯦ
ꯑꯣ ꯃꯦꯁꯤꯗꯣ ꯐꯤꯐꯥ ꯄ꯭ꯔꯤꯟꯁꯦꯁꯅꯦ
ꯑꯗꯣ ꯅꯣꯏ ꯐꯤꯐꯥ ꯄ꯭ꯔꯤꯟꯁꯦꯁꯇꯣ ꯄꯣ
ꯑꯩꯒꯤ ꯅꯠꯇꯦ ꯑꯩꯒꯤ ꯅꯠꯇꯦ ꯑꯩꯒꯤ ꯅꯠꯇꯦ ꯐꯨꯠꯕꯣꯜꯂꯔ ꯑꯣꯏ ꯐꯨꯠ ꯁꯨꯗꯕ ꯅꯨꯄꯥꯗ ꯑꯩꯈꯣꯏ ꯀꯥꯔꯁ ꯊꯝꯗꯦ
ꯎꯝ ꯍꯂꯥꯟꯒꯨꯝꯕꯗ ꯅꯣꯛꯐꯦꯠ ꯇꯧꯔꯛꯔꯕꯗ ꯈꯪꯕ
ꯔꯣꯅꯥꯜꯗꯣꯗ ꯍꯥꯏꯅꯤꯡꯕꯃ ꯕꯥ ꯕꯥ ꯋꯥꯍꯩ ꯁꯤ ꯎꯝ ꯎꯝ
ꯕꯣꯜ ꯃꯇꯨꯝ ꯇꯥꯏ ꯑꯁꯤꯗꯤ ꯍꯦꯟꯅ ꯈꯪꯗꯦ ꯑꯩ
ꯏꯐꯥꯜ ꯄ꯭ꯔꯤꯟꯁꯦꯁ ꯍꯥꯏꯕꯕꯨ ꯍꯉꯃꯦ ꯎꯝ
ꯈꯠꯀꯅꯣꯌꯦ ꯀꯟꯅ
ꯍꯣꯏ ꯑꯃꯔꯣꯝꯗꯁꯨ ꯅꯨꯡꯉꯏꯇꯕ ꯑꯃꯔꯣꯝꯗꯁꯨ
ꯍꯜꯂꯣ ꯍꯜꯂꯣ ꯇꯕ꯭ꯔꯣ ꯇꯕ꯭ꯔꯣ
ꯆꯥꯏꯌꯦ ꯆꯥꯏꯌꯦ ꯁꯏꯗ ꯁꯥ ꯉꯥ ꯈꯔ ꯂꯪꯒꯅꯣ ꯍꯥꯏꯁꯦ ꯀꯅꯗꯅꯣ
ꯅꯣꯏꯕꯨ ꯇꯟꯊꯣꯛꯄ ꯉꯝꯃꯤꯕꯅꯤ
ꯎꯝ ꯀꯩꯅꯣ ꯑꯥ ꯄꯌꯥꯗ꯭ꯔꯁꯤ ꯅꯣꯏ ꯑꯦꯛꯁꯀꯤ ꯃꯃꯤꯡ ꯍꯥꯏꯔꯛꯑꯣ ꯂꯞ ꯌꯦꯡꯕꯤ ꯂꯞ ꯄ꯭ꯔꯁꯦꯟ ꯇꯦꯟꯁ ꯌꯦꯡꯒꯤ ꯌꯦꯡꯕꯤꯒꯦ
ꯑꯁ ꯋꯡꯉꯦ ꯐꯖꯟꯅ
ꯍꯜꯂꯣ
ꯑꯗꯨꯒꯨꯝꯕ ꯑꯩꯒ ꯐꯣꯟ ꯋꯥꯔꯤ ꯁꯥꯟꯅꯔꯒ ꯑꯇꯣꯞꯄꯒ ꯁꯥꯟꯅꯗꯧꯕ ꯑꯣꯏꯔꯗꯤ ꯇꯧꯔꯛꯀꯅꯨ ꯍꯌꯦꯡ ꯑꯣꯀꯦ
ꯑꯣ ꯍꯣ ꯍꯣ ꯍꯥꯏꯔꯣ ꯕꯤꯇꯣ ꯅꯪꯒꯤ ꯑꯦꯛꯁ ꯃꯃꯤꯡ ꯑꯦ ꯅꯪꯒꯤꯗꯤ ꯑꯩ ꯈꯪꯉꯦ ꯌꯥꯔꯦ ꯑꯩ ꯑꯩ ꯌꯦꯡꯉꯛꯑꯒꯦ
ꯋꯥꯊꯤ ꯋꯥ ꯆꯣꯏꯁꯤ ꯁꯨꯝ ꯇꯧ ꯂꯩꯕꯅꯤ ꯑꯩꯅ ꯅꯪꯉꯣꯟꯗ ꯀꯔꯤ ꯀꯔꯤ ꯍꯥꯏ
ꯃꯌꯥꯝ ꯍꯥꯏ
ꯍꯤꯍꯤ ꯍꯤ ꯃꯌꯥꯝ ꯃꯏꯍꯥꯏꯖꯦ
ꯅꯪ ꯁꯔꯛꯑꯣ ꯅꯪ ꯁꯥꯔꯛꯑꯣ ꯑꯩ ꯈꯨꯝꯃꯛꯑꯒꯦ
ꯏ ꯅꯥ ꯅꯥ
ꯋꯥꯔꯤꯗꯣ ꯅꯪ ꯁꯔꯛꯑꯣ ꯍꯥꯏꯕ ꯑꯩ ꯈꯨꯝꯃꯛꯑꯒꯦ ꯍꯥꯏꯕ
ꯑꯩ ꯅꯪꯉꯣꯟꯗ ꯋꯔꯧꯔꯦ ꯄꯨꯝꯅꯃꯛꯇ ꯋꯔꯧꯔꯦ ꯄꯨꯝꯅꯃꯛ ꯑꯣꯀꯦ ꯒꯨꯠ ꯕꯏ
ꯅꯨꯡꯁꯤꯕ ꯍꯥꯏꯕꯁꯤ ꯊꯃꯣꯏꯒꯤ ꯑꯁꯦꯡꯕ ꯄꯥꯎꯗꯝꯅꯤ